ꯍꯜꯂꯣ ꯌꯥꯔꯕ ꯐꯣꯟ ꯑ ꯀꯥꯡ ꯆꯤꯛꯑ‌ꯦ ꯑꯩꯅꯥ ꯇꯧꯔꯤꯖꯤꯗꯤ ꯀꫭꯟꯇꯥꯟ ꯀꫭꯟꯇꯥꯟ ꯇꯥꯅꯩꯍ‌ꯦ ꯀꯥꯡꯖꯤꯁꯨ ꯇꯧꯔꯤꯁ‌ꯦ ꯈꯥ ꯑꯋꯥꯡ ꯆ‌ꯦꯟꯒꯩ ꯑꯥ‌ ꯂꯦꯇꯣꯞꯁꯨ ꯁꯦꯃꯤꯅꯤ ꯉꯁꯥꯏꯗꯩ ꯌꯥꯗꯦ ꯂ‌ꯦꯇꯣꯞꯁꯨ ꯍꯥ ꯇꯝꯃꯕꫭ ꯇꫭꯝꯕ ꯅꯪꯗꯤ ꯀꯔꯤꯅꯣ ꯇꯧꯔꯤꯁ‌ꯦ ꯎꯝ ꯀꯥꯡꯖ‌ꯦ ꯌꯥꯝ ꯐꯔꯛ ꯇꯥꯅꯅꯦ ꯑꯩꯉꯣꯟꯗ ꯆꯤꯡꯂꯛꯏꯁ‌ꯦ ꯉꯁꯤ ꯅꯨꯃꯤꯠꯁ‌ꯦ ꯊꯥꯏꯅ ꯗꯦꯡꯒꯤ ꯅꯥꯕꯒꯤ ꯀꯤ ꯂꯩꯔꯕꯅꯤ ꯑꯩꯁ‌ꯦ ꯑꯃꯨꯛ ꯅꯔꯛꯑꯗꯤꯅꯥ ꯗ‌ꯦꯡꯒꯤꯕ ꯂꯩꯅꯖ‌ꯦ ꯑꯩꯅꯥ ꯈꯨꯋꯥꯏ ꯀꯤꯕ ꯂꯩꯅꯥꯅ‌ꯦ
ꯀꯔꯤꯅꯣ ꯏꯕꯨꯡꯉꫭ
ꯀꯩꯅꯣ
ꯅꯪꯅ ꯑꯃꯨꯛ ꯍꯣꯏꯔꯣꯡ ꯀꯔꯝꯕ ꯂꯥꯇꫭꯟꯗꯒꯤꯅꯣ ꯐꯥꯎꯖꯤꯜꯂꯛꯏꯁꯦ
ꯑꯩꯔꫭ
ꯍꯥꯥ
ꯄꯥꯏꯁꯜꯂꯏꯅ‌ꯦ ꯍ‌ꯦꯛꯇꯥ
ꯁꯦꯔꯥꯟ ꯇꯨꯔꯥꯟ ꯃꯤꯅ ꯋꯥꯔꯤ ꯁꯥꯟꯅꯔꯤꯁꯤꯗ ꯒ꯭ꯌꯥꯟ ꯃꯦꯟ ꯑꯃ ꯃꯥꯡꯈꯩ ꯅꯪꯅ ꯁꯣꯝꯗ ꯃꯥꯕꯨꯛ ꯀꯁꯤꯗ ꯑꯗꯨꯝ ꯇꯧꯔꯛꯑꯣꯅ ꯍꯥꯏꯈ꯭ꯔꯒꯥ ꯀꯩꯅꯣ
ꯇꯃꫭꯒꯤ ꯇꯧ ꯌꯥꯖꯨ ꯌꯥꯗꯅ
ꯌꯥꯔꯣꯏ
ꯑꯃꯨꯛ ꯃꯨꯛ ꯄꫭꯊꯥꯔ ꯇꯩꯅꯤ ꯑꯩꯖꯨ ꯀꯩꯅꫭꯅꯥ ꯃꯕꫭꯛꯀꯤ ꯐꫭꯟ ꯆꯠꯂ‌ꯦ ꯍꯥꯏꯕꯒꯤ ꯄꯥꯏꯔꯒꯥ
ꯅꯃꯥꯏꯗꯨ ꯊꯤꯃꯜꯂꯤꯕꯨ
ꯑꫭ ꯑꯗꯨꯅ ꯊꯤꯕ ꯃꯁꯦꯜ ꯃꯥꯟꯅꯕꯅꯣꯏ ꯌꯥꯔꯁꯤ ꯇꯧꯕ ꯅ‌ꯦꯟ ꯁ‌ꯦꯟꯁ
ꯇꯨꯝꯕ ꯌꯥꯔꯦ ꯅꯪ
ꯍꯥ
ꯑꯩ ꯇꯨꯝꯕ ꯌꯥꯔꯦ ꯎꯝ ꯎ ꯎ ꯎꯝ
ꯈꯠꯅꯕꯥ ꯍ‌ꯦꯛꯇꯥ ꯍꯧꯅ‌ꯦꯌ‌ꯦ ꯃꯥꯃꯥꯅꯥ
ꯀꯥꯅꯥꯅꯣ ꯅꯪ
ꯍꯥꯌ‌ꯦꯡ ꯆꯠꯄꯥ ꯍꯜꯂꯛꯀꯗꯕꯅꯤ ꯅꯪ
ꯀꯩꯗꯧꯔꯕꯥ
ꯄꯜꯂꯣꯏꯒꯦ ꯄꯜꯂꯣꯏꯒꯦ ꯇꯧꯔꯒ ꯍꯦꯛꯇ ꯄꯜꯍꯜꯂꯛꯑꯦꯕ ꯅꯪ
ꯎꯝ
ꯁ‌ꯦꯡꯁꯨꯡ ꯇꯧꯔꯒꯥ
ꯃ ꯀꯌꯥꯁꯤ ꯀ ꯃꯊ ꯃ ꯁꯦꯔ ꯇ ꯐꯔ ꯐ
ꯑꯩ ꯀꯥꯡꯅꯥ ꯊꯥꯡꯉꯥ ꯆꯠꯈꯤꯗꫭꯔ‌ꯦ ꯀꯥꯡ ꯌꯥꯝ ꯆꯤꯛꯇꯔꯥꯕ ꯅꫭꯏ ꯑꯗꯥ
ꯆꯤꯛꯇ‌ꯦ
ꯎꯝ ꯐꯦꯟꯅꯅꯦ ꯀꯥꯡ ꯍꯨꯝꯗꯣꯡꯅꯩ ꯎꯄꯥꯏ‌ꯂꯩꯇꯦ ꯑꯩ ꯁꯥꯎꯅꯤꯑꯣꯏ
ꯏꯝꯐꯥꯜ ꯑ ꯏꯝꯐꯥꯜ ꯁꯣꯍꯣꯔꯗ ꯏꯕꯨꯡꯉꯣ
ꯂꯋꯥꯏꯗ ꯂꯩꯅꯤꯡꯗꯦꯅꯦ ꯀꯥꯡꯗꯨꯁꯨ ꯁꯣꯍꯣꯔꯗ‌ ꯂꯣꯏ ꯂꯥꯛꯑꯦ ꯑꯗꯨꯅꯅꯤ
ꯎꯝ
ꯑꯥ
ꯃꯇꯪ ꯃꯇꯔꯪ ꯄꯣꯝꯃꯦ ꯂꯤꯆꯩꯅ ꯐꯨꯕꯩ ꯇꯥꯏꯇ ꯑꯣꯅꯔꯒ ꯑꯩꯖꯦ ꯑꯩ ꯀꯩꯅꯣꯅꯦ ꯁꯥꯎꯅꯤꯡ ꯃꯇꯨꯡ ꯃꯅꯥꯎ ꯂꯦꯞꯇꯣꯞ ꯀ ꯄꯤꯌꯨ ꯌꯥꯕ ꯖꯥꯠ ꯅꯠꯇꯦ ꯅꯪꯉꯣꯟ‌
ꯄꯤꯔꯣꯔꯅꯨ
ꯁꯤꯗꯣꯛꯄ ꯌꯥꯕ ꯄꯣꯠꯀꯩ ꯁꯤꯗꯣꯛꯑ ꯍꯥꯞꯄꯛꯑꯑꯦ ꯄꯤꯔꯛꯑꯦ ꯑꯩꯉꯦꯟꯗ
ꯎꯝ
ꯉꯁꯥꯏꯗꯩꯅꯦ ꯄꯨꯡ ꯀꯩꯅꯣ ꯇꯥꯔꯦ ꯑꯩꯅ ꯋꯥꯏ ꯐꯥꯏꯖꯦ ꯁꯝꯅꯕꯅ ꯍꯣꯠꯅꯔꯤꯁꯦ ꯅꯪ ꯍꯥꯏ ꯌꯥꯗ
ꯌꯦ ꯌꯦ ꯌꯦ
ꯄꯔꯤꯇ ꯂꯤꯇꯜ ꯕꯦꯕꯤ ꯍꯥ
ꯑꯦꯝꯌꯨ ꯒꯤ ꯊꯕꯛ ꯂꯣꯏꯔꯕ
ꯎꯝ ꯑꯦꯝꯌꯨꯒꯤꯔꯣ
ꯎꯝ
ꯑꯣꯏꯗ꯭ꯔꯤꯗ
ꯇꯧ ꯀꯩꯅꯣ ꯀꯣꯂꯦꯁ ꯀꯥꯕ ꯂꯣꯏꯕꯗꯨꯝ ꯀꯩꯌꯤꯝ ꯇꯧꯒꯗꯥꯏꯅꯦ
ꯍꯥ ꯗꯤꯖꯥꯔꯇꯦꯁꯟꯒꯤ ꯋꯥꯠꯂꯤꯌꯦ
ꯎꯝ ꯃꯥꯜꯍꯟꯕ ꯐꯤꯌꯔꯋꯦꯜ ꯑꯣꯏꯔꯦ ꯅꯣꯏ ꯇꯧꯔꯤꯗꯣ
ꯑꯗꯨꯗꯤ ꯀꯩꯅꯣ ꯇꯧꯗ꯭ꯔꯤꯉꯩꯗ ꯑꯦꯛꯖꯥꯝ ꯇꯧꯗ꯭ꯔꯤꯉꯩꯗ ꯇꯧꯊꯣꯛꯅꯩꯌꯦ ꯐꯦꯔꯋꯦꯜꯗ ꯑꯦꯛꯖꯥꯝ ꯇꯨꯡꯗ ꯀꯅꯥꯝꯇ ꯂꯥꯛꯑꯔꯣꯏ
ꯍꯣꯏ ꯑꯗꯨꯕꯨꯗꯤ ꯑꯦꯛꯖꯥꯝꯗꯨꯕꯨꯗꯤ ꯇꯧꯅꯗꯧ ꯂꯩꯔꯦꯅ ꯑꯩꯅ ꯍꯥꯏꯗꯤ ꯀꯅꯣꯗꯧ ꯋꯥꯅꯤꯗ
ꯗꯣꯝꯆꯥ ꯅꯪꯅꯅꯦ ꯉꯥꯎꯒꯗꯕ ꯑꯃꯁꯨ ꯂꯩꯔꯦ ꯑꯩꯗꯤ ꯑꯥ ꯄꯥꯊꯣꯔꯛꯄꯗꯤ ꯌꯥꯗꯦꯀꯣ ꯑꯩꯅ ꯊꯥꯏꯁꯦ
ꯎꯝ ꯎꯝ ꯎꯝ ꯍꯣꯏ ꯍꯥꯑꯦ ꯕꯦꯔꯥ ꯀꯗ꯭ꯔꯣ
ꯈꯔ ꯇꯧꯗ꯭ꯔꯥ
ꯇꯧꯌꯦ ꯌꯥꯝ ꯊꯤ ꯇꯧ ꯑꯗꯨ ꯁꯤꯖꯦ ꯑꯩꯁꯨ ꯇꯧꯒꯦ ꯈꯜꯂꯝꯃꯦꯕꯀꯣ
ꯎꯝ
ꯀꯩꯅꯣ ꯑ
ꯎꯝ ꯎꯝ ꯀꯩ ꯈꯔꯤ ꯈꯔꯤ ꯈꯔꯤ ꯍꯥꯏꯕꯤꯅꯤꯡꯕ
ꯅꯉꯣꯟꯗ ꯌꯥꯕꯅꯤꯅ
ꯑꯗꯨ ꯅꯣꯏ ꯅꯣꯏ ꯕꯥꯏꯅꯒꯤꯗꯨꯗꯤ ꯁꯪꯗ꯭ꯔꯤꯗꯨꯗꯤ
ꯅꯨꯡꯗꯥꯡ ꯅꯨꯡꯗꯥꯡ ꯌꯨꯝꯗ ꯂꯩꯕꯗ ꯑꯍꯨꯝꯕ ꯃꯔꯤꯔꯛ ꯑꯍꯨꯝꯕ ꯃꯔꯤꯔꯛ ꯀꯩꯅꯣ ꯇꯧꯕ ꯌꯥꯅꯤ ꯀꯩꯅꯣ
ꯑꯩ ꯁꯤꯒꯤꯁꯦ ꯃꯥꯒꯤꯁꯦ ꯀꯃꯥꯏꯅ ꯂꯩ ꯈꯕ꯭ꯔꯥ
ꯐꯪꯗꯦ
ꯀꯔꯤ ꯀꯔꯝ ꯀꯔꯝꯕ ꯐꯤꯕꯝꯗ ꯂꯩꯔꯒꯅꯣ ꯍꯪꯕ꯭ꯔꯥ ꯑꯩꯒꯇꯪ ꯋꯥꯔꯤ ꯁꯥꯕꯩꯅꯦꯕꯥ ꯁꯦ
ꯅꯪ ꯈꯛꯇꯪ ꯍꯥꯏꯖꯦ
ꯃꯥꯒꯤ ꯃꯥꯒꯤ ꯑꯣꯏꯅꯗꯤ ꯃꯥꯅ ꯑꯝꯇ ꯇꯧꯗ꯭ꯔꯤꯑꯕ ꯑꯩꯒꯤ ꯂꯧꯈꯠꯄꯤꯕꯩꯅꯦꯕ
ꯑꯦ ꯂꯧꯈꯠꯄꯤꯔꯁꯨ ꯇꯧꯅꯥ ꯐꯪꯅꯥꯕ꯭ꯔꯥ ꯍꯥꯏꯁꯦ
ꯑꯥ ꯁꯤ ꯇꯧꯔꯤꯁꯦ ꯑꯩ ꯑꯩ ꯍꯧꯖꯤꯛ ꯊꯥꯏꯁꯤ ꯌꯦꯡꯉꯨꯅꯩ ꯖꯦꯔꯣ ꯂꯩꯕꯅꯦꯕ
ꯑꯥ ꯂꯧꯗꯪ ꯂꯧꯈꯠꯄꯤꯔꯥ ꯑꯗꯨꯃꯥꯏ ꯇꯧꯔꯗꯤ ꯕꯦꯔꯥ ꯀꯥꯗ꯭ꯔꯣ
ꯂꯧꯈꯠꯄꯒꯤ ꯑꯦ ꯃꯒꯤꯁꯨ ꯅꯦꯠ ꯃꯥꯡꯉꯤꯁꯤꯗꯤ
ꯑꯆꯨꯝꯕ ꯑꯃ ꯂꯩꯔꯦ ꯑꯩ
ꯈꯪꯕ꯭ꯔꯥ
ꯌꯥꯎꯔꯥ
ꯀꯩꯅꯣ ꯑꯆꯨꯝꯕ ꯑꯃ ꯂꯩꯔꯦꯕꯨ
ꯀꯩꯗꯧꯔꯒꯦ
ꯎ ꯍꯝ ꯎꯝ ꯑꯁ ꯐꯒꯤ ꯐꯥꯒꯤ ꯗꯒꯤ ꯀꯥ ꯏ
ꯀꯩ ꯀꯥꯡ ꯀꯔꯤ ꯅꯣꯏ ꯃꯩ ꯂꯥꯛꯇ꯭ꯔꯤꯕꯣ
ꯃꯩꯗꯤ ꯂꯥꯛꯑꯦ ꯑꯗꯨꯏꯁꯨ ꯀꯥꯡꯅꯥ ꯌꯣꯝꯕ ꯍꯥꯏꯇꯥꯔꯦ ꯍꯣꯏ ꯃꯆꯨꯁꯦ ꯁꯤ ꯁꯤꯊꯕꯒꯤ ꯌꯨꯝ ꯃꯆꯨꯁꯤꯅ ꯁꯤꯊꯕꯩꯔ ꯈꯪꯗꯦꯗ ꯁꯪ ꯀꯥꯡ ꯌꯥꯝ ꯆꯤꯛꯑꯦꯕꯥ ꯏ ꯌꯥꯝ ꯀꯌꯦꯕꯥ ꯑꯗꯨꯃꯥꯏꯟ
ꯀꯃꯥꯏꯅ ꯍꯥꯎ ꯀꯝ
ꯑꯗꯣ ꯑꯃꯨꯛꯁꯨ ꯄ꯭ꯔꯣꯕ꯭ꯂꯦꯝ ꯍꯦꯛꯇ ꯑꯣꯏꯌꯦ ꯁꯨꯃꯥꯏ ꯇꯧꯕꯁꯦ
ꯀꯩꯅꯣ ꯀꯥꯡꯂꯣ
ꯅꯇꯔ꯭ꯒ ꯏꯃꯥꯅꯕꯗꯁꯨ ꯍꯥꯏꯔꯒ ꯇꯧꯒꯦ ꯇꯧꯅꯦ ꯑꯗꯣ ꯏꯃꯥꯟꯅꯕꯗ ꯍꯥꯏꯕꯗꯨꯗꯤ ꯌꯥꯝ ꯃꯇꯝꯗꯣ ꯀꯥꯏꯊꯣꯛꯅꯗ ꯌꯥꯔꯣꯏꯕꯥ ꯑꯩꯈꯣꯏ ꯃꯁꯦꯟ ꯈꯛꯇꯕꯨ ꯁꯨꯝ ꯄꯪꯂꯦꯝ ꯂꯦꯝꯅꯕꯩ ꯇꯧꯅꯕꯩ ꯋꯥꯅꯦ
ꯑꯦ ꯐꯖꯗ꯭ꯔꯦꯍꯦ ꯅꯪ ꯈꯨꯍꯥꯏꯗꯨꯗꯤ ꯑꯩꯈꯣꯏꯕꯨ ꯌꯥꯝꯅ ꯀꯩꯅꯣꯅꯦ
ꯊꯕꯛ ꯏꯟꯒꯥꯡ ꯇꯧ ꯇꯧꯅ ꯑꯗꯨꯝ ꯇꯧꯅꯕ ꯌꯥꯏꯗꯅ ꯑꯩꯈꯣꯏꯗꯗꯤ ꯃꯣꯏꯗꯗꯤ ꯃꯤ ꯊꯕꯛ ꯇꯧꯔꯤꯉꯩꯗ ꯀꯃꯥꯏꯅ ꯃꯤ ꯊꯕꯛ ꯇꯧꯏꯉꯩꯗ ꯑꯩ ꯀꯃꯥꯏꯅ ꯅꯪ ꯊꯕꯛ ꯇꯧꯔꯤꯉꯩꯗ ꯇꯧꯁꯦ
ꯅꯪ ꯍꯧꯖꯤꯛꯇ ꯅꯃꯥꯟꯅꯕ ꯑꯅꯦꯝꯕ ꯉꯥꯛ ꯇꯤꯟꯅꯩꯌꯦꯅ ꯇꯧꯒꯤꯕꯗꯣ ꯅꯪ ꯅꯠꯇ꯭ꯔꯣ
ꯌꯥꯗꯦ
ꯁꯣꯝ ꯅꯠꯇ꯭ꯔꯣ ꯏꯃꯥꯟꯅꯕ ꯏꯃꯥꯟꯅꯕ ꯃꯤꯔꯦꯝ ꯉꯥꯛ ꯇꯤꯅꯩꯅ
ꯂꯦꯝꯃꯝꯗ꯭ꯔꯦ ꯕꯣꯜ ꯌꯦꯡꯕꯗ ꯆꯤꯟꯕ ꯀꯥꯡꯕꯨ ꯑꯣꯏ ꯂꯩꯔꯝꯃꯦ ꯑꯗꯨꯅ ꯌꯦꯠꯂꯨ ꯌꯥꯗ꯭ꯔꯦ ꯃꯣꯏ ꯄꯨꯈ꯭ꯔꯤꯗ
ꯎꯝ
ꯃꯣꯏꯒꯤꯗꯨꯒꯤ ꯌꯥꯝꯅ ꯃꯔꯨꯑꯣꯏꯕ ꯏꯝꯄꯣꯔꯇꯦꯟ ꯄꯥꯔꯁꯟ ꯑꯣꯏ ꯂꯩꯔꯝꯃꯦ
ꯎꯝ
ꯍꯧꯔꯨꯕ ꯌꯥꯕ ꯃꯤ ꯑꯣꯏꯔꯝꯗ꯭ꯔꯦ
ꯎꯝ
ꯀꯩꯅꯣꯗ ꯁꯦꯝꯅꯕ ꯍꯣꯠꯅꯕꯗ ꯑꯋꯥꯕ ꯑꯃ ꯑꯣꯏꯖꯔꯦ ꯑꯩꯁꯦ ꯋꯥꯏ ꯐꯥꯏꯗ ꯁꯦꯝꯅꯕ ꯍꯣꯠꯅꯕꯗ
ꯎꯝ
ꯁꯨꯡꯊꯣꯛ ꯍꯦꯛ ꯊꯣꯛꯂꯛꯇꯦ ꯃꯤ ꯁꯥꯎꯅꯤꯡꯉꯦ ꯍꯥꯏꯕ ꯋꯥꯏꯐꯥꯏꯁꯦ
ꯁꯤꯗ ꯁꯦꯝꯅꯕ ꯍꯣꯠꯅꯕꯗ ꯏ ꯌꯥꯝ ꯀꯥꯖꯕ ꯅꯪ ꯇꯨꯝꯅꯤꯡꯉꯝꯃꯅꯤ ꯅꯪꯖꯨ ꯊꯝꯃꯒꯦ
ꯍꯣꯏ ꯍꯣꯏ
ꯎꯝ ꯊꯝꯃꯦ ꯊꯝꯃꯦ